ꯑꯦꯀꯌꯦ꯫
ꯍꯧꯖꯤꯛꯇꯤ ꯇꯥꯈ꯭ꯔꯦꯀꯣ꯫
ꯐꯖꯅ ꯇꯥꯈ꯭ꯔꯦ ꯑꯁꯦꯡꯕꯨ ꯁꯦꯡ ꯃꯟꯈ꯭ꯔꯦꯗ
ꯑꯣ ꯁꯦꯡꯃꯟꯗꯅ ꯅꯥꯀꯣꯟ ꯑꯃꯗ ꯑ ꯅꯥꯀꯣꯡ ꯑꯃꯗ ꯇꯥꯔꯒ ꯑꯃꯗ ꯐꯥꯎꯈꯤꯅꯤꯀꯣ
ꯇꯧꯕꯅꯦ ꯇꯧꯕꯅꯦ ꯍꯧꯖꯤꯛꯁꯦ
ꯑ ꯉꯁꯥꯏꯗꯣ ꯀꯔꯤꯒꯤꯔꯥ ꯈꯪꯗꯦ ꯑꯩ
ꯑꯩꯁꯨ ꯈꯪꯗꯦ ꯑꯗꯣ ꯅꯪ ꯑꯩꯗꯤ ꯅꯪꯉꯣꯟꯗꯤ ꯀ ꯃꯥꯜꯂꯦ ꯑꯩꯉꯣꯟꯗꯒꯤꯗꯤ ꯅꯠꯇ꯭ꯔꯦ ꯁ ꯑꯁ
ꯑ ꯅꯪꯉꯣꯟꯗ ꯁꯣꯏꯕ ꯍꯥꯏꯕ ꯂꯩꯇꯦꯕꯀꯣ
ꯂꯩꯇꯦ ꯂꯩꯇꯦ ꯑꯃꯝꯐꯥꯎ ꯂꯩꯇꯕꯅꯦꯀꯣ ꯈꯪꯕꯤꯌꯣ
ꯑ
ꯀꯩꯒꯤ ꯇꯨꯝꯃꯤꯁꯤꯕꯨ꯫
ꯑ ꯑꯩꯈꯣꯏ ꯇꯨꯝꯃ ꯌꯥꯝ꯫ ꯊꯦꯡꯕꯅꯦ ꯉꯔꯥꯡꯗꯤ ꯇꯨꯝꯗꯦ ꯉꯔꯥꯡꯗꯒꯤ ꯍꯧꯖꯤꯛꯐꯥꯎ ꯇꯨꯝꯗ꯭ꯔꯤ꯫
ꯈꯔꯤꯅꯤꯔꯣ꯫
ꯉꯔꯥꯡ ꯐꯨꯠꯕꯣꯜ ꯌꯦꯡꯉꯦ ꯑꯗꯨꯒ ꯄꯨꯡ ꯃꯔꯤ꯫ ꯁꯝꯊꯤꯡꯗꯨꯃꯥꯏ ꯑꯗꯨꯝ ꯇꯥꯈ꯭ꯔꯦ ꯑꯗꯨꯒ꯫ ꯉꯁꯤ ꯑꯌꯨꯛꯇꯨ ꯑꯩꯒꯤ ꯏꯅꯥꯎꯄꯤ ꯈꯨꯟꯗꯒꯤ ꯂꯥꯛꯄ ꯃꯥꯗꯨ꯫ ꯉꯁꯤ ꯃꯣꯏ ꯑꯦꯁ ꯕꯤ ꯑꯥꯏ ꯃꯣꯏꯒꯤ ꯃꯦꯟꯁ ꯑꯦꯛꯖꯥꯝ ꯂꯩꯕꯒꯤ꯫ ꯏꯌꯥꯔꯄꯣꯔꯠꯀꯤ ꯁꯥꯏꯠꯇ ꯃꯥꯔꯛ ꯑꯦꯀꯥꯗꯃꯤ ꯍꯥꯏꯕ꯭ꯔꯥ꯫ ꯑꯗꯨꯗ꯫ ꯍꯣꯏ ꯑꯗꯨꯗ ꯊꯤꯟꯕꯤꯕ ꯆꯠꯄ ꯂꯧꯕ ꯆꯠꯄ ꯈꯣꯠꯄ ꯇꯧꯔꯒ ꯑꯗꯨꯝ꯫ ꯑꯥꯐꯇꯔꯅꯨꯟꯗꯨ ꯑꯗꯨ ꯑꯗꯨꯝ ꯏꯁꯄꯦꯟ ꯇꯧꯈ꯭ꯔꯦ꯫ ꯑꯗ ꯍꯧꯖꯤꯛ ꯐꯥꯎꯕ ꯇꯨ ꯐꯔꯤ
ꯁꯣꯝꯗꯤ ꯃꯁꯥ ꯌꯥꯝ ꯐꯥꯕ ꯃꯥꯜꯂꯦꯀꯣ ꯎꯝ ꯅꯪꯀꯣ ꯇꯧꯅꯨ ꯇꯧꯅꯨ
ꯑ ꯊꯨꯅ ꯁꯤꯈ꯭ꯔꯅꯤ ꯑꯩꯈꯣꯏꯗꯤ
ꯀꯨꯏꯅ ꯀꯨꯏꯅꯁꯨ ꯍꯤꯡꯒꯗꯕꯁꯨ ꯃꯥꯟꯗꯦꯗ
ꯎꯝ ꯑꯗꯨꯃꯥꯏꯅ ꯉꯥꯡꯔꯒ ꯂꯩꯌꯨꯀꯣ
ꯊꯨꯅ ꯊꯨꯅ ꯁꯤꯈ꯭ꯔꯅꯤ ꯍꯥꯏ ꯁꯨꯃꯥꯏꯅ ꯑꯗꯨꯝ ꯇꯨꯝꯗꯔꯗꯤ
ꯎꯝ ꯇꯨꯝꯕ ꯋꯥꯠꯄ ꯈꯣꯏꯁꯦ ꯇꯨꯝꯕ ꯋꯥꯠ ꯀꯩꯅꯣ ꯍꯥꯏꯕꯅꯤꯀꯣ ꯑꯁ ꯇꯧꯒꯅꯨ ꯇꯧꯅ ꯑꯩꯗꯤ ꯍꯌꯦꯡ ꯁꯨꯇꯤ ꯑꯣꯏꯕꯅꯤꯅ ꯈꯔ ꯊꯦꯡꯅ ꯍꯧꯒꯠꯄ ꯌꯥꯏ ꯍꯥꯏꯕꯒꯤ ꯇꯨꯝꯕ ꯊꯦꯡꯕꯅꯤ ꯅꯠꯇ꯭ꯔꯗꯤ ꯉꯁꯥꯏ ꯑꯩꯅ ꯇꯨꯝꯈ꯭ꯔꯅꯤ ꯑꯩ
ꯑ ꯑꯩꯈꯣꯏꯗꯤ ꯑꯗꯨꯝ ꯑꯦꯚ꯭ꯔꯤꯗꯦ ꯑꯗꯨꯝ ꯊꯦꯡ ꯊꯦꯡꯅ ꯇꯨꯝꯃꯦꯗ ꯅꯣꯏꯒ ꯍꯣꯔꯦꯟꯁꯦ ꯑꯃꯨꯛꯒ ꯐꯨꯠꯕꯣꯜ ꯌꯦꯡꯈꯤꯒꯅꯤ
ꯑꯁ ꯂꯣꯏꯔꯁꯦ ꯅꯣꯏꯗꯤ ꯇꯜꯕꯨ ꯇꯜꯂꯦ ꯅꯣꯏ ꯁꯤꯗꯤ
ꯑꯗꯨꯒ ꯍꯌꯦ ꯑꯌꯨꯗ ꯃꯦꯁꯤꯒꯤ ꯃꯦꯠꯆ ꯂꯩ ꯑꯗꯨ ꯗꯤ ꯃꯤꯁ ꯇꯧꯕ ꯌꯥꯔꯣꯏ
ꯎꯝ ꯎꯝ ꯑꯩ ꯉꯝꯖꯔꯔꯣꯏꯀꯣ ꯅꯣꯏꯁꯦ
ꯑꯗꯨꯒ ꯍꯌꯦꯡ ꯅꯨꯡꯊꯤꯤꯟꯗꯅ ꯐꯖꯅ ꯇꯨꯝꯔꯒ ꯃꯟꯗꯦ ꯃꯟꯗꯦꯗꯅ ꯐꯖꯅ ꯀ꯭ꯂꯥꯁ ꯆꯠꯄ ꯇꯥꯔꯦ
ꯎꯝ ꯑꯩꯗꯤ ꯀꯩꯅꯣ ꯇꯧꯃꯦ ꯑꯇꯣꯞꯄ ꯅꯨꯃꯤꯠꯇꯗꯤ ꯉꯒꯟꯇꯥ ꯇꯨꯝꯕꯅꯦꯕ ꯍꯥꯏꯗꯤ ꯁꯨꯇꯤ ꯂꯩ ꯐꯠꯇꯕ ꯅꯨꯃꯤꯠ ꯃꯇꯝꯗꯗꯤꯀꯣ ꯑꯗꯣ ꯍꯌꯦꯡꯗꯤ ꯁꯨꯇꯤꯅꯦ ꯈꯔ ꯊꯦꯡꯅ ꯍꯧꯒꯠꯄ ꯌꯥꯏ ꯍꯥꯏꯕꯒꯤ ꯑꯩ ꯊꯦꯡꯅ ꯇꯨꯝꯕꯅꯦꯕ ꯑꯩꯗꯤꯀꯣ ꯇꯨꯝ ꯁꯤꯠ ꯐꯗ꯭ꯔꯗꯤꯀꯣ
ꯑꯣ
ꯌꯥꯝ ꯏꯁꯧ ꯂꯥꯡꯕꯅꯦꯕ ꯑꯗꯨꯒꯤ ꯑꯩ ꯇꯨꯝꯕ ꯄꯦꯟꯗꯦꯗꯅ ꯑꯗꯨꯝ ꯁꯥꯎꯔꯒ ꯂꯩꯈ꯭ꯔꯅꯦꯕ ꯃꯤꯅ ꯀꯔꯤꯝꯇ ꯍꯥꯏꯕꯤꯗ꯭ꯔꯁꯨꯀꯣ ꯑꯗꯨꯒꯤ ꯑꯩꯗꯤ ꯇ ꯇꯨꯝꯁꯤꯠ ꯐꯥꯗ꯭ꯔꯗꯤ ꯌꯥꯅꯦꯕ ꯑꯗꯨ ꯅꯣꯏꯗꯤ ꯇꯧ ꯑꯇꯣꯞꯄꯒꯤꯅꯦꯕ
ꯀꯍꯦ ꯑꯗꯨꯗꯤ ꯅꯪ ꯇꯨꯝꯕ ꯄꯦꯟꯗꯕ ꯅꯨꯃꯤꯠꯇ ꯅꯪꯕꯨ ꯊꯦꯡꯅꯒꯗꯧꯕꯁꯤꯗꯤ ꯍꯥꯏꯗꯤ ꯑ ꯁꯣꯏꯣꯏꯔꯒ ꯅꯪ ꯍꯥꯏꯗꯤ ꯁꯣꯏꯔꯒ ꯅꯪ ꯇꯨꯝꯕ ꯄꯦꯟꯗꯕ ꯅꯨꯃꯤꯠꯇ ꯑꯁ ꯊꯦꯡꯅꯔꯗꯤꯀꯣ ꯎꯝ
ꯑꯗꯨꯒꯤ ꯑꯩ ꯇꯨꯝꯕ ꯑꯗꯨꯝ ꯃꯤꯅ ꯀꯩꯝꯇ ꯍꯥꯏꯕꯤꯔꯁꯨ ꯑꯗꯨꯝ ꯁꯥꯎ ꯑꯗꯨ ꯐꯥꯏꯔꯕꯅꯤꯅꯀꯣ ꯃꯤꯠꯀꯁꯨ ꯐꯖꯅ ꯄꯥꯝꯃ ꯑꯩꯗꯤ ꯌꯥꯝ ꯇꯨꯝꯒꯟꯕꯅꯦꯕ ꯐꯖꯅ ꯇꯨꯝꯗ꯭ꯔꯗꯤ ꯌꯥꯗꯦ ꯑꯗꯣ ꯑꯗꯣ ꯅꯣꯏ ꯑꯩꯗꯤꯀꯣ ꯎꯝ ꯑꯩꯅ ꯏꯃꯥꯟꯅꯕꯤꯈꯣꯏꯗ ꯍꯥꯏꯕꯅꯦꯕ ꯅꯣꯏꯗꯤ ꯇꯨꯡꯁꯤꯠ ꯐꯥꯔꯦ ꯅꯣꯏ ꯁꯛꯇꯛꯇꯣ ꯊꯤꯖꯤꯟꯗꯕ꯭ꯔꯥ ꯍꯥꯏꯩꯅ ꯍꯪꯕ꯭ꯔ
ꯑꯗꯨꯝ ꯊꯤꯗꯤ ꯊꯤꯕꯅꯤꯗ ꯑꯗꯣ ꯊꯤꯔꯨꯁꯨ ꯑꯗꯨꯝ ꯃꯍꯥꯎꯁꯥꯅꯁꯨ ꯊꯤꯅꯤꯅ
ꯑ ꯑꯩꯗꯤ ꯌꯥꯗꯦ ꯑꯗꯨꯒꯤ ꯎꯝ ꯐꯖꯅ ꯇꯨꯝꯗ꯭ꯔꯗꯤ ꯌꯥꯗꯦ ꯑꯩꯁ ꯌꯥꯔꯣꯏ ꯁꯤꯗꯤ ꯈꯔꯗ ꯑꯩꯗꯤ ꯕꯨꯠ ꯃꯥꯜꯅꯤ ꯍꯥꯏꯅ ꯑꯗꯨꯝ ꯍꯥꯏꯕꯅꯤ
ꯑꯗꯨ ꯑꯗꯨ ꯅꯣꯏ ꯁꯛ ꯐꯖꯕꯁꯤꯡꯒꯤ ꯊꯤꯑꯣꯔꯤ ꯑꯣꯏꯈ꯭ꯔꯦꯗ ꯍꯥꯏꯗꯤ ꯅꯣꯏ
ꯊꯤꯔꯤꯉꯩꯗꯨꯗ ꯍꯦꯟꯅ ꯊꯤꯖꯤꯜꯂꯅꯤ ꯏꯊꯟꯇꯁꯨ ꯃꯤꯡꯁꯦꯜ ꯌꯦꯡꯔꯒ ꯈꯪꯉꯌꯦꯦ ꯀꯩꯅꯣ
ꯑꯁ ꯑꯁ ꯑꯩꯈꯣꯏꯗꯤ ꯍꯦꯍꯥ ꯃꯤꯛꯁꯤꯡ ꯌꯦꯡꯗꯕ ꯀꯨꯏꯈ꯭ꯔꯦꯍꯦ
ꯇꯧꯔꯝꯒꯅꯤ ꯀꯤꯌꯥꯏ ꯑꯗꯨꯝ ꯌꯦꯡꯉꯝꯅꯤ ꯅꯪ ꯍꯧꯖꯤꯛꯁꯨ ꯌꯦꯡꯉꯝꯅꯤ ꯈꯪꯉꯦ
ꯍꯪꯉꯣ ꯍꯪꯉꯣ ꯒꯣꯜꯁꯤꯟꯗ ꯑꯩꯒ ꯑꯩꯒꯤ ꯔꯨꯝꯃꯤꯠ꯫ ꯀꯤ ꯔꯨꯝꯗꯤ ꯑꯈꯣꯏ ꯃꯤꯛꯈꯦꯡꯁꯨ ꯂꯩꯇꯦꯕꯀꯣ ꯀ꯭ꯂꯥꯁ ꯆꯠꯂꯝꯗꯥꯏꯗ ꯃꯤꯛ ꯁꯦꯡ ꯌꯦꯡꯒꯦ ꯍꯥꯏꯔꯗꯤ ꯒꯣꯜꯇꯟꯒꯤ ꯔꯨꯝꯗ ꯃꯤꯡꯁꯦꯡ ꯃꯆꯥ ꯑꯃ ꯂꯩꯕꯅꯦ
ꯑꯁ ꯃꯆꯥꯅꯦꯕ ꯑꯗꯨꯁꯨ
ꯍꯣꯏ
ꯍ
ꯃꯤꯛꯁꯤꯡ ꯂꯩꯇꯕꯅꯤ ꯅꯍꯥꯟ ꯀꯩꯅ ꯑꯃꯗꯤ ꯂꯩꯔꯝꯕꯅꯦ ꯃꯥꯡꯈ꯭ꯔꯕ ꯀꯨꯏꯈ꯭ꯔꯦꯍꯦ ꯃꯤꯛꯁꯤꯡ ꯌꯨꯝꯗ ꯂꯩꯇꯕ꯫
ꯀꯅꯥꯅꯣ ꯃꯤꯁꯦꯟ ꯍꯨꯔꯥꯟꯖꯥꯠꯅꯣ ꯅꯣꯏ ꯁꯤꯗꯤ꯫
ꯈꯪꯗꯦꯗ ꯂꯥꯁ ꯏꯌꯥꯔ ꯗꯤ ꯑꯃ ꯂꯩꯕꯅꯦꯕ꯫ ꯍꯥꯏꯗꯤ ꯑꯦꯠꯁ ꯑ ꯎ ꯈꯔ ꯃꯆꯥ ꯌꯥꯝ ꯆꯥꯎꯕꯁꯨ ꯅꯠꯇꯕ ꯑꯗꯨꯝ ꯃꯤꯗꯤꯦꯝ ꯑꯃ ꯂꯩꯕꯅꯦ ꯑꯗꯣ ꯀꯗꯥꯏꯗ ꯂꯩꯈ꯭ꯔꯕ꯭ꯔꯥ ꯂꯥꯁ ꯏꯌꯔꯗꯒꯤ ꯎꯗ꯭ꯔꯦ ꯍꯧꯖꯤꯛ꯫ ꯇꯤ ꯒꯣꯜꯁꯟꯒꯤ ꯔꯨꯝꯗ ꯃꯤꯛꯁꯤꯡ ꯌꯦꯡꯅꯤꯡꯉꯗꯤ ꯃꯥꯒꯤ ꯔꯨꯝꯗ ꯆꯠꯄ
ꯏꯁ ꯑꯗꯣ ꯑꯉꯥꯡꯗꯤ ꯃꯤꯁꯦꯟꯒ ꯊꯝꯃꯤꯅꯦ
ꯍꯣꯏ ꯁꯛ ꯁꯛꯐꯥꯖꯕ ꯍꯣꯏꯅ ꯃꯤꯁꯦꯟ ꯌꯦꯡꯕꯅꯦꯗ ꯑꯩꯈꯣꯏ꯫ ꯊꯤꯕ ꯈꯣꯏꯗꯤ ꯎꯄꯥꯏ ꯂꯩꯇꯦ꯫
ꯑꯗꯣ ꯎꯝ ꯃꯤꯅ ꯍꯅꯩꯌꯦꯀꯣ ꯎꯝ ꯃꯤꯡꯁꯦꯟ ꯑꯥꯝ ꯇꯣꯏꯅ ꯌꯦꯡꯕꯁꯦ
ꯎꯝ꯫
ꯐꯖꯅ ꯇꯣꯏꯅ ꯌꯦꯡꯕꯁꯦ ꯃꯁꯛ ꯑꯗꯨꯝ ꯐꯖꯕꯒꯤ ꯃꯊꯟꯇ ꯑꯗꯨꯝ ꯌꯦꯡꯅꯤꯡꯕꯒꯤ꯫ ꯑ ꯑꯗꯨꯝ ꯌꯦꯡꯕꯅꯦ ꯍꯥꯏꯕ ꯑꯗꯣ ꯑꯃꯅꯀꯣ ꯍꯥꯏꯔꯔꯣꯏꯗꯣ ꯑꯗꯣ ꯑꯃꯥꯅ ꯁꯨꯛ ꯌꯦꯡ ꯌꯦꯡꯗꯕ ꯈꯣꯏꯗꯣ
ꯑꯥ꯫
ꯁꯨꯛꯌꯦꯡ ꯌꯦꯡꯗꯕ ꯑꯩꯈꯣꯏꯅ ꯑꯦꯁ ꯑꯩꯈꯣꯏꯗꯤ ꯌꯦꯡꯗ꯭ꯔꯁꯨ ꯑꯗꯨꯝ ꯐꯖꯈ꯭ꯔꯅꯤ ꯍꯥꯏꯕꯒꯤ ꯈꯪꯈ꯭ꯔꯕꯒꯤꯗꯣ꯫ ꯑꯗꯨꯒꯤ ꯌꯦꯡꯅꯕꯅꯤ ꯍꯥꯏꯕ
ꯑꯁ ꯅꯪꯒꯤꯁꯤꯗꯤ꯫ ꯃꯤꯕꯨ ꯈꯔ ꯀꯥꯞꯄ ꯑꯃ ꯌꯥꯎꯋꯦ
ꯑꯗꯨꯃꯥꯏꯅ ꯍꯥꯏ ꯑꯩꯅ ꯍꯥꯏꯕ ꯅꯠꯇꯦ ꯃꯤꯁꯤꯡꯅ ꯍꯥꯏꯅꯕꯅꯦ꯫
ꯌꯥ ꯑ
ꯑꯗꯣ ꯈꯪꯗ꯭ꯔꯦ ꯅꯣꯏꯁꯨ ꯑꯁ ꯑꯩꯈꯣꯏꯗꯤ ꯌꯦꯡꯗ꯭ꯔꯁꯨ ꯌꯥꯔꯦ ꯍꯥꯏꯅ ꯆꯠꯂꯤꯔꯥ ꯀꯩꯅꯣꯝꯃꯗꯤ ꯇꯧꯔꯝꯃꯅꯤ
ꯑ ꯑꯗꯨꯗ ꯑꯗꯨꯝ ꯀꯣꯂꯦꯖꯇ ꯀꯣꯂꯦꯖꯇꯁꯨ ꯑꯗꯨꯝ ꯈꯣꯏꯅ ꯄꯥꯝꯕ ꯅꯨꯄꯤ ꯂꯩꯇꯕꯒꯤꯀꯣ ꯑꯗꯨꯝ ꯍꯥꯏꯗꯤ ꯅꯨꯄꯤꯁꯤꯡꯅꯁꯨ ꯄꯥꯝꯔꯣꯏꯗꯅꯤꯡꯉꯥꯏ ꯇꯧꯈ꯭ꯔꯕ ꯑꯩꯈꯣꯏꯁꯦ ꯑꯦ
ꯅꯨꯄꯤꯅ ꯌꯥꯝ ꯄꯝꯒꯟꯕ ꯃꯥꯜꯂꯦꯕ ꯋꯥ
ꯋꯥ ꯊꯤꯅꯦꯗ
ꯌꯥꯏ ꯑꯗꯨꯝꯃꯥꯏꯅ ꯈꯟꯒꯗꯧꯕꯅꯤ ꯍꯥꯏ ꯑꯈꯣꯏ ꯏꯊꯟꯗꯀꯣ ꯑꯗꯨꯃꯥꯏꯅ ꯈꯟꯗꯣꯛꯒꯗꯧꯕꯅꯦ
ꯀꯥꯗꯥꯥꯏꯗꯒꯤ ꯑꯉꯥꯡ ꯃꯆꯥ ꯄꯥꯝꯒꯦ ꯍꯥꯏꯅꯣ꯫
ꯑꯩꯈꯣꯏꯁꯨ ꯑꯁ ꯑꯩꯈꯣꯏ ꯈꯨꯟꯗ ꯀꯥꯟ ꯅꯣꯏ ꯎꯔꯗꯤꯀꯣ
ꯎꯝ
ꯁꯛ ꯈꯪꯪꯂꯣꯏ
ꯑ ꯑꯗꯨꯕꯨꯗꯤ ꯆꯞ ꯃꯅꯩꯗ
ꯈꯨꯨꯟꯗ ꯂꯩꯕ ꯃꯇꯝꯗ ꯅꯠꯇꯦꯕ ꯃꯤꯗꯤ ꯀꯨꯝꯍꯩ ꯃꯇꯝꯗꯁꯨ ꯑꯌꯥꯝꯕ ꯅꯨꯄꯤ ꯈꯣꯏꯗꯤ ꯌꯥꯝ ꯀꯦꯔꯒ ꯇꯧꯋꯦꯅ ꯏꯁ ꯑꯈꯣꯏꯒꯤ ꯈꯨꯟꯕꯨ ꯌꯧꯔꯕ ꯅꯪ ꯈꯪꯁꯪ ꯁꯛ ꯈꯪꯉꯔꯣꯏ꯫ ꯍꯟꯅ ꯅꯨꯕꯤ ꯃꯔꯛꯇꯨꯗ ꯌꯦꯡꯉꯅꯤ ꯎꯒꯅꯤ
ꯑꯩꯅ ꯍꯥꯏꯌꯦꯕ ꯑꯩꯅ ꯐꯅꯦꯛ ꯁꯦꯠꯄꯁꯨ ꯀꯣ ꯏꯪꯉꯦꯗꯅ ꯑꯥ ꯀꯨꯝꯍꯩ ꯃꯇꯝꯗꯗꯤ ꯑꯗꯣ ꯑꯈꯣꯏ ꯈꯨꯟꯁꯦ ꯅꯨꯡꯁꯤꯠꯁꯨ ꯌꯥꯝ ꯁꯤꯠꯄꯅꯦꯕ ꯑꯗ
ꯎꯝ
ꯑꯗꯨꯒꯤ ꯑꯩꯈꯣꯏ ꯀꯝꯕꯣꯜꯒꯤ ꯕ꯭ꯂꯦꯡꯀꯦꯠꯀꯤ ꯑꯃ꯫ ꯈꯨꯡꯒ꯭ꯔꯥꯎꯒꯨꯝꯕ ꯂꯩꯗꯅ ꯅꯨꯄꯤꯁꯤꯡꯅ ꯏꯪꯕ ꯃꯇꯝꯗ ꯍꯥꯞꯄꯗꯣ ꯑꯗꯨ꯫ ꯒꯨꯝꯕꯗꯣ ꯍꯥꯞꯅꯤꯕ ꯑꯗꯨꯒ ꯑꯗꯨꯒꯤ ꯃꯊꯛꯇꯨꯗ ꯐꯅꯦꯛ ꯁꯦꯠꯇꯣꯏꯅꯦꯕ ꯑꯗꯨ ꯑꯣꯏꯔꯗꯤ ꯃꯇꯣꯟꯗ ꯑꯩꯒꯤ ꯈꯣꯡ ꯃꯇꯣꯟꯗꯗꯤ ꯈꯣꯡꯒ꯭ꯔꯥꯎꯗꯣ ꯂꯣꯏ ꯎꯔꯦ
ꯀꯨꯝꯍꯩ ꯆ ꯑꯗꯨꯃꯥꯏ ꯆꯠ ꯃꯅꯤ
ꯑꯁ ꯑꯗꯨꯅ ꯚꯥꯏꯗ ꯑꯗꯨ ꯀꯨꯝꯍꯩꯅꯤ ꯍꯥꯏꯔꯒ ꯍꯥꯏꯗꯤ ꯏꯪꯉꯒ ꯅꯥꯕ ꯁꯨꯔꯨꯛꯄꯨꯗꯤ
ꯎꯝ꯫
ꯑꯗꯣ ꯈꯪꯗꯦꯗ꯫ ꯃꯤ ꯈꯔꯗꯤ ꯑꯥ ꯑꯗꯨꯗ
ꯑꯗꯨꯗꯀꯣ ꯅꯣꯡ ꯅꯣꯡꯃꯁꯦꯀꯣ ꯑ ꯅꯣꯏ ꯂꯩꯁꯥ ꯄꯥꯈꯪꯁꯤꯡ ꯏꯁꯩꯀꯣꯛ ꯁꯛ ꯈ꯭ꯔꯣ ꯍꯥꯏꯅ ꯃꯇꯝ ꯄꯤꯕ ꯑꯗꯨꯗ ꯁꯦ ꯑꯩꯁꯦ ꯑꯗꯨ ꯂꯧꯈꯠꯀꯦ ꯍꯥꯏꯅꯗꯤ ꯈꯜꯂꯒꯗꯤ ꯂꯩꯕꯅꯦꯕ ꯀꯥꯎꯟꯊꯣꯛꯈ꯭ꯔꯕ꯫
ꯑꯗꯨꯒ ꯃꯌꯥꯝ ꯃꯥꯡꯗꯨꯗ ꯁꯔꯚꯤꯁ ꯃꯇꯝꯅꯦꯕ ꯑꯁ ꯃꯊꯛꯛꯇ ꯀꯥꯔꯒꯀꯣ ꯃꯌꯥꯝ ꯗꯤꯕꯨꯇꯤ ꯂꯦꯞꯄꯦꯕ ꯑꯗꯨ ꯑꯣꯏꯁꯨ ꯑꯩꯒꯤ ꯈꯣꯡꯒ꯭ꯔꯥ ꯃꯇꯣꯟꯗꯣ ꯁꯠꯄ ꯂꯣꯏꯔꯀꯥꯟꯗ ꯅꯤꯡꯁꯤꯡꯕ ꯋꯥ
ꯌꯥꯏꯗ ꯌꯥꯏꯗ ꯃꯦꯃꯣꯔꯤꯅꯤꯗ ꯅꯠꯇ ꯅꯣꯣꯏꯒ ꯑ ꯒꯣꯜꯁꯟ ꯈꯣꯏ ꯈꯨꯟ ꯃꯅꯕ꯭ꯔꯣ꯫
ꯎꯝ ꯃꯥꯟꯅꯗꯦ ꯐꯖꯅ ꯇꯣꯉꯥꯟꯕꯅꯦ ꯋꯥꯁꯨ ꯇꯣꯉꯥꯟꯕ ꯅꯠꯇꯤ ꯌꯦ ꯑꯩꯗꯤ ꯑꯩꯗꯤ ꯌꯥꯝ ꯅꯛꯏꯗ ꯑꯩꯈꯣꯏ ꯈꯨꯟꯗꯤꯀꯣ꯫
ꯑ
ꯑꯁ꯭ꯋꯥꯏꯗꯒꯤ ꯆꯠꯂꯗꯤ ꯄꯨꯡ ꯑꯃ ꯃꯈꯥꯏꯒꯨꯝꯕ ꯆꯠꯂꯗꯤ ꯌꯧꯔꯅꯤ ꯑꯩꯈꯣꯏ ꯈꯨꯟꯗꯤ
ꯀꯗꯥꯏꯗꯔꯣ꯫
ꯍꯥꯏꯕꯤꯔꯣꯏ
ꯍꯥꯏꯌꯣ ꯅꯪꯕꯨ ꯐꯥꯕꯗꯤ ꯂꯥꯛꯑꯣꯏꯗ
ꯑꯁ ꯐꯥꯔꯝꯗꯩ ꯃꯥꯜꯂꯦ꯫ ꯎꯝ ꯀꯩꯅꯣ ꯀꯩꯅꯣ ꯍꯧꯖꯤꯛꯀꯥꯟ ꯀꯔꯤ ꯀꯔꯤ ꯂꯝꯕꯤ ꯀꯔꯤ ꯀꯔꯥ ꯁꯦꯝꯕ ꯀꯥꯟꯗ ꯃꯤ ꯌꯥꯝ ꯊꯝꯅꯩꯗꯅ ꯑꯁ ꯑꯗꯨꯒꯨꯝꯕꯗ ꯊꯝꯅꯕ ꯄꯤꯗꯣꯏꯕ ꯃꯥꯗ ꯀꯤꯌꯦ ꯅꯣꯏꯁꯦ
ꯑꯁ ꯇ꯭ꯔꯁ ꯇꯧꯗꯕ ꯆꯥꯡꯗ
ꯑꯩ ꯀꯤꯌꯦ
ꯎꯗ꯭ꯔꯤꯀꯥꯟꯗ ꯐꯥꯎꯕ ꯑꯗꯨ ꯃꯨꯛꯈꯤꯔꯗꯤ ꯁꯛ ꯎꯔꯗꯤ ꯑꯩ ꯑꯍ ꯎꯝ
ꯑꯁ ꯑꯩ ꯀꯨꯝꯍꯩꯒꯤ ꯃꯇꯝ ꯌꯥꯝ ꯃꯔꯤ ꯌꯥꯝ ꯂꯩꯕꯅꯦ ꯅꯣꯡꯃꯩ ꯀꯨꯝꯍꯩ ꯃꯇꯝꯗꯨꯗꯤ ꯂꯩꯁꯥꯕꯤꯨ ꯑꯩꯈꯣꯏꯗ
ꯎꯝ
ꯎꯝ ꯐꯤꯠꯅ ꯐꯖ ꯐꯖꯕ ꯌꯥꯝ ꯍꯥꯞꯅꯩꯗꯅ ꯑꯗꯣ ꯑꯩꯗꯤ ꯎꯝ ꯏꯁꯥꯒꯤ ꯑꯗꯨꯝ ꯏꯪꯒꯟꯕꯁꯨ ꯇꯧꯋꯦꯕ ꯈꯨꯒꯟꯕꯁꯨꯀꯣ ꯑꯗꯨꯅꯦ ꯑꯁ ꯈꯣꯡꯎꯞꯗꯣ ꯈꯣꯡꯎꯞ ꯍꯥꯏꯌꯦꯕꯨ ꯏꯁꯅꯤꯛꯀꯔꯒꯨꯝꯕꯗꯣ ꯑꯁ ꯑꯗꯨꯁꯨ ꯐꯖꯔꯁꯨ ꯐꯖꯔꯁꯨ ꯐꯖꯗ꯭ꯔꯁꯨ ꯏꯃꯥꯒꯤꯁꯨ ꯑꯗꯨꯝ ꯇꯣꯡꯉꯒ ꯆꯠ
ꯑꯁ ꯏꯪꯕꯗꯤ ꯌꯥꯝ ꯍꯩꯕ ꯖꯥꯠꯅꯤꯅꯦ ꯅꯪꯁꯦ
ꯑꯩꯅ ꯈꯨꯟꯗꯀꯣ ꯌꯥꯝ ꯊꯧ ꯁꯥꯗꯕꯅꯦ
ꯎꯝ
ꯑꯗꯣ ꯃꯤꯁꯤꯡꯅ
ꯌꯥꯏꯗ ꯍꯥꯏꯗꯤꯀꯣ ꯑꯗꯨꯗ ꯃꯤ ꯍꯥꯏꯁꯦ ꯐꯤꯔꯣꯜ ꯐꯕ ꯍꯥꯞꯀꯦꯔꯥ ꯐꯠꯇꯕ ꯍꯥꯞꯀꯦꯔꯥ ꯑꯃ ꯑꯣꯏꯒꯦꯔꯥ ꯁꯛꯄꯨ ꯐꯖꯔꯗꯤ ꯑꯗꯨꯝ
ꯑꯁ ꯁꯛꯁꯨ ꯌꯥꯗ꯭ꯔꯕꯅꯦ ꯍꯥꯏꯔꯤ ꯁꯨ ꯀꯥꯟꯅꯗ꯭ꯔꯦ ꯑꯣꯏꯗꯕꯅꯦ
ꯑꯦꯛꯁꯄꯥꯌꯔ ꯑꯣꯏꯒꯦ ꯇꯧꯈ꯭ꯔꯕ꯭ꯔꯣꯕ
ꯇꯧꯈ꯭ꯔꯕꯅꯤ ꯌꯥꯕꯨ ꯌꯥꯗ꯭ꯔꯕꯅꯤ ꯁꯥꯔꯤꯁꯨ ꯍꯟꯅꯨꯕꯤ ꯃꯔꯛꯇ ꯃꯤꯡ ꯆꯟꯕ ꯌꯥꯔꯦꯁꯦ ꯌꯥꯗ꯭ꯔꯕꯅꯦ ꯑꯗꯣ ꯑꯩꯈꯣꯏ ꯈꯨꯟꯗꯁꯦ ꯂꯩꯁꯥꯕꯤ ꯈꯣꯏꯁꯦ ꯇꯧꯋꯦꯕ ꯑꯩꯗꯤ ꯎꯝ ꯀꯤꯔꯒꯀꯣ ꯑꯦꯁ ꯐꯅꯦꯛꯀ ꯐꯨꯔꯤꯠꯀ ꯃꯆꯨ ꯃꯅꯥꯅꯕ ꯈꯣꯠꯅꯕ ꯍꯥꯏꯅ ꯃꯤ ꯃꯌꯥꯝꯅ ꯀꯦꯅꯌꯦꯕ ꯀꯣ
ꯑꯩꯅꯀꯣꯛ ꯑꯩꯈꯣꯏ ꯈꯨꯟꯒꯤ ꯄꯥꯈꯪꯁꯤꯡꯁꯦ ꯑꯝꯐꯥꯎ ꯍꯩꯅꯗ꯭ꯔꯨ
ꯀꯔꯤꯒ꯭ꯔꯣ
ꯑꯗꯨꯗ ꯈꯪꯗꯦ ꯑꯗꯨꯗ ꯑꯩꯁꯨ ꯑꯗꯨꯝ ꯀꯦꯅꯤꯡꯗ꯭ꯔꯕꯅꯣ
ꯑꯠꯆꯥ ꯑꯠꯆꯥ ꯍꯥꯏꯗꯤ ꯅꯪꯅ ꯑꯣ ꯅꯪꯅ ꯈꯨꯟꯗ ꯂꯩꯔꯒ ꯀꯦꯗꯕꯁꯦ ꯃꯔꯝ ꯑꯃ ꯂꯩꯔꯝꯃꯦꯕ ꯍꯥꯏꯗꯤ ꯅꯪꯒꯤ ꯅꯣꯏꯒꯤ ꯈꯨꯟꯒꯤ